ꯇꯕ꯭ꯔ
ꯇꯥꯌꯦ
ꯊꯖꯗꯅ ꯀꯜꯂ ꯇꯧꯔꯛꯏꯅꯦ
ꯗ
ꯑ ꯆꯥꯕꯂꯥ
ꯇꯥꯏꯌꯦ ꯇꯥꯏꯌꯦ
ꯄꯦꯗꯥꯧꯔꯤꯅ
ꯇꯨꯝꯒꯦ ꯇꯧꯔꯦ ꯃꯤꯅꯤꯠ ꯃꯤꯅꯤꯠ ꯀꯌꯥ ꯉꯥꯡꯅꯒꯗꯕ꯭ꯔꯥ
ꯍꯣꯔꯦꯟꯦꯟ ꯍꯥꯏꯔꯛꯀꯦ ꯑꯩ ꯋꯥꯣꯆꯦꯞꯗ ꯆꯗꯤ ꯆꯥꯔꯣꯕꯣ ꯍꯂ
ꯑꯣ
ꯆꯥꯛ ꯆꯥꯔꯕꯣ
ꯉꯁꯥꯏꯅ ꯍꯧꯖꯤꯛꯇꯤ ꯇꯨꯝꯒꯦ ꯇꯧꯔꯤꯌꯦꯦ
ꯀꯩ ꯃ ꯍꯦ
ꯑꯁ ꯃꯁꯤ ꯀꯔꯤ ꯃꯊꯦꯜ ꯈꯥꯃꯦꯟ ꯑꯁꯥꯡꯕ ꯑꯃ
ꯀꯥꯏ ꯂꯩꯒꯦ ꯏꯝꯐꯥꯜꯗ ꯊꯣꯛꯄ꯭ꯔꯥ
ꯍꯣꯏ ꯏꯐꯥꯜꯗꯅꯦ ꯌꯨꯝ ꯆꯠꯄ ꯌꯥꯗꯗꯅ ꯂꯩꯔꯤ
ꯍꯥꯏꯅꯤꯡꯉꯥꯏ ꯂꯥꯛꯄ꯭ꯔꯥ
ꯍꯣꯏ ꯍꯣꯏ ꯌꯨꯝ ꯆꯠꯅꯤꯡꯉꯥꯏ ꯂꯥꯛꯔꯒ ꯄꯂ ꯁꯉꯥꯏꯄ꯭ꯔꯧꯗ ꯁꯉꯥꯏꯄ꯭ꯔꯧꯗ ꯂꯩꯌꯦ ꯅꯪꯗꯤ
ꯑꯩ ꯅꯛꯏꯅꯦ ꯇꯛꯑꯦ ꯑꯗꯨ ꯑꯗꯨꯅꯦ ꯑꯩ
ꯑꯣ
ꯀ ꯀꯩꯗꯧꯋꯥꯉꯏ ꯐꯥꯎꯁꯤꯦ ꯆꯒꯥꯏꯕ ꯀꯩꯗꯧꯉꯩ ꯐꯥꯎ ꯁꯨꯇꯤ ꯂꯩꯕ꯭ꯔꯥ ꯇꯥꯕ꯭ꯔꯥ ꯍꯜꯂꯣ
ꯍꯜꯂꯣ
ꯑ ꯀꯩꯗꯧꯉꯩ ꯀꯩꯗꯧꯉꯩ ꯐꯥꯎꯅꯣꯕ ꯁꯨꯇꯤꯗꯣ ꯅꯣꯏꯒꯤ ꯇꯥꯗꯦꯅꯦ ꯑ ꯇꯥꯏ ꯇꯥꯏꯌꯦ ꯅꯪꯒꯤ ꯅꯦꯇ ꯅꯨꯡꯉꯥꯏꯇꯕꯒꯤꯔꯣ
ꯅꯪꯒꯤ ꯅꯦꯇ ꯅꯨꯡꯉꯥꯏꯇꯕ꯭ꯔꯥ
ꯈꯔ ꯅꯨꯡꯉꯥꯏꯇꯕ ꯃꯥꯜꯂꯦꯕꯣ
ꯑꯩ ꯊꯝꯃꯒꯀꯣ ꯀꯣꯜ ꯇꯧꯔꯛꯀꯦ ꯉꯥꯢꯌꯨꯀꯣ ꯍꯜꯂꯣ